ꯀꯌꯥ
ꯊꯥꯎ
ꯑꯁ ꯅꯪꯒ ꯇ ꯅꯗꯕ ꯌꯥꯗ ꯐꯠꯇꯕ ꯈꯔ ꯂꯩꯔꯤꯅꯦ
ꯀꯩ ꯇꯥꯟꯅꯁꯦ ꯍꯥꯏꯅꯣ ꯍꯥꯏꯔꯛꯑꯣ ꯑꯩꯗꯤ ꯂꯅꯦ
ꯑꯩꯁꯦ ꯆꯤꯟꯖꯥꯛꯀꯤ ꯃꯔꯝꯗ ꯈꯔ ꯇꯥꯅꯅꯤꯡꯕ ꯆꯤꯟꯖꯥꯛꯀꯤ ꯃꯔꯝꯗ ꯍꯥꯏꯗꯤ ꯅꯪꯒꯤ ꯅꯃꯥꯟꯅꯕ ꯅꯃꯥꯟꯅꯕꯔꯥ ꯅꯃꯥꯟꯅꯕꯤꯔ ꯑꯃ ꯗꯥꯏꯇꯤꯁꯤꯌꯥꯟ ꯑꯣꯏ ꯀꯥꯏꯅ ꯇꯧꯕ ꯑꯃ ꯂꯩꯕꯗꯣ
ꯑ ꯂꯩꯌꯦ
ꯑꯩꯁꯦ ꯆꯤꯟꯖꯥꯛꯁꯦ ꯑꯩꯁꯦ ꯍꯟꯗꯛꯁꯦ ꯌꯥꯝꯅ ꯍꯦꯟꯅ ꯅꯣꯏꯈꯠꯂꯕ ꯍꯥꯏꯇꯥꯔꯦ ꯑꯗꯨꯗ ꯆꯤꯟꯖꯥꯛꯀꯤ ꯃꯇꯥꯡꯁꯤꯗ ꯃꯣꯏꯒꯤ ꯀꯔꯤ ꯆꯥꯕ ꯌꯥꯏ ꯀꯔꯤ ꯆꯥꯕ ꯌꯥꯗꯦ ꯀꯥꯏꯅ ꯇꯧꯕ ꯑꯃ ꯂꯩꯗꯅ
ꯑꯥ
ꯑꯗꯨꯒꯤ ꯃꯇꯥꯡꯗꯨꯗ ꯈꯔ ꯇꯥꯟꯅꯅꯤꯡꯉꯦꯕ ꯑꯩꯁꯦ ꯑꯗꯨ ꯅꯝꯕꯔꯗꯣ ꯍꯥꯏꯗꯤ ꯅꯣꯏꯅ ꯈꯪꯅꯕꯅꯤꯅ ꯅꯣꯏꯒꯤ ꯊ꯭ꯔꯨꯗꯩ ꯆꯠꯂꯗꯤ ꯋꯥꯔꯤ ꯋꯥꯇꯥꯏꯗꯣ ꯈꯔ ꯅꯨꯡꯉꯥꯏꯗꯅ ꯑꯗꯨꯗꯨꯅ ꯆꯤꯟꯖꯥꯛꯀꯤ ꯃꯔꯝꯗ ꯑꯩꯁꯦ ꯈꯔ ꯇꯥꯟꯅꯅꯤꯡꯉꯦꯕ ꯑꯗ ꯅꯪ ꯃꯥꯒ ꯇꯤꯟꯅꯅꯕꯅꯤꯅ ꯈꯔꯗꯤ ꯈꯪꯉꯝꯅꯤꯗ ꯆꯤꯟꯖꯥꯛ
ꯍꯣꯏ ꯍꯣꯏ ꯑꯩ ꯍꯥꯏꯐꯦꯠ ꯍꯥꯏꯔꯛꯀꯦ ꯑꯗꯣ ꯁꯨꯝ ꯌꯥꯝꯅ ꯑꯣꯚꯔꯋꯦꯠ ꯑꯣꯏꯕ ꯀꯥꯡꯕꯨꯒꯤꯁꯦ ꯁꯤꯒꯤꯗꯤ ꯌꯥꯔꯤꯉꯩꯥꯛ ꯆꯥꯕ ꯊꯛꯄꯁꯦ ꯁꯤꯖꯦ ꯍꯗꯤ ꯐꯦꯠꯀꯤ ꯁꯔꯨꯛ ꯌꯥꯎꯕ ꯆꯤꯟꯖꯥꯛꯈꯩꯁꯦ ꯁꯤ ꯈꯔ ꯑꯗꯨꯝ ꯀꯛꯄꯤꯕ ꯍꯥꯏꯇꯥꯔꯦꯀꯣ ꯍꯥꯏꯖꯤ ꯑꯃꯨꯛꯇꯪ ꯈꯪꯉꯦ ꯌꯥꯔꯣꯏꯕ ꯏꯁꯝ ꯁꯝꯅ ꯍꯟꯗꯛꯇꯖ ꯁꯣꯁꯦꯜ ꯃꯦꯗꯤꯌꯥꯗ ꯅꯨꯄꯤ ꯑꯃ ꯚꯥꯏꯔꯦꯜ ꯑꯣꯏꯈꯤꯕꯗꯣ
ꯀꯧ ꯀꯩ ꯀꯃꯥꯏ ꯇꯧꯔ
ꯆꯍꯤ ꯀꯌꯥꯅꯣ ꯊꯥ ꯀꯌꯥꯅꯣ ꯑꯃ ꯍꯩ ꯔꯥ ꯈꯛꯇ ꯆꯥꯔꯒ ꯍꯥꯏꯇꯥꯔꯦ ꯑꯗꯨ ꯀꯥ ꯀꯩ ꯀꯥ ꯀꯩꯝ ꯆꯥꯗꯕ ꯍꯥꯏꯇꯥꯔꯦ ꯆꯥꯛ ꯀꯩꯀꯥ ꯑꯗꯒꯤ ꯄ꯭ꯔꯣꯇꯤꯟ ꯀꯩꯀꯥ ꯑꯣꯡꯂꯤ ꯐꯨꯔꯤꯠꯁꯀꯨꯝꯕ ꯈꯇꯪ ꯆꯥꯔꯒ ꯑꯗꯨꯝ ꯂꯩꯕ ꯍꯥꯏꯇꯥꯔꯦ ꯃꯁꯥꯗꯣ ꯄꯥꯛꯁꯪ ꯄꯥꯁꯤꯜꯂꯒꯅꯦ ꯃꯁꯨ ꯇꯧꯔꯤꯅꯦꯅ ꯑꯗꯨꯃꯥꯏꯅ ꯇꯧꯔꯒ ꯍꯟꯗꯛ ꯂꯩꯈꯤꯗ꯭ꯔꯦ ꯍꯥꯏꯒꯨꯝ ꯇꯧꯕꯅꯦꯕ
ꯀꯔꯤꯅꯣ ꯑꯩꯁꯤꯕꯨ ꯑꯐꯕ ꯍꯥꯏꯗ꯭ꯔꯣ ꯍꯥꯏꯔꯒ ꯅꯪꯅ ꯍꯩꯩ ꯔ꯭ꯥ ꯆꯥꯔ ꯂꯩ ꯂꯩꯈꯤꯗꯔ꯭ꯦ ꯍꯥꯌꯁꯤꯕꯨ ꯀꯔꯤꯅꯣ ꯍꯥꯌꯕ ꯅꯠꯇꯦ ꯅꯪꯅ ꯍꯥꯏ ꯑꯩꯅ ꯍꯥꯏꯁꯦ ꯑꯩꯅ ꯍꯥꯏꯁꯦ ꯍꯛꯆꯥꯡ ꯐꯅ ꯂꯩꯅꯕ ꯍꯥꯏꯔꯒ ꯅꯪ ꯁꯤꯒꯤꯅꯕꯥ ꯋꯥꯔꯤ ꯑꯣꯏꯅ ꯇꯥꯛꯁꯤꯂꯛꯏꯁꯤ ꯀꯔꯤꯅꯣ
ꯑꯩꯅ ꯍꯥꯏꯔꯤꯁꯤꯅ ꯁꯨꯝ ꯑꯣꯏꯕ ꯌꯥꯏ ꯍꯧꯖꯤꯛꯀꯥꯟꯗꯤ ꯃꯤ ꯂꯩꯗꯅ ꯍꯥꯏꯗꯤ ꯅꯨꯄꯤꯅ ꯈꯤꯠ ꯍꯦꯟꯕꯅꯦꯕ ꯑꯩꯗꯤ ꯐꯤꯒꯔ ꯁꯦꯝꯅꯤꯡꯉꯤꯅꯤ ꯀꯝꯄꯦꯛꯁꯟ ꯁꯦꯝꯅꯤꯡꯉꯤꯅꯦ ꯇꯧꯔꯒ ꯁꯨꯝ ꯆꯨꯝꯃꯤ ꯈꯪꯗꯦ ꯂꯥꯜꯂꯤ ꯈꯪꯗꯦ ꯃꯤ ꯑꯃꯅ ꯍꯥꯏꯔꯛ ꯇꯥꯔꯒꯗꯤ ꯑꯦ ꯆꯨꯝꯃꯝꯗꯧ ꯃꯥꯜꯂꯦꯅ ꯑꯗꯨꯝ ꯐꯣꯂꯣ ꯇꯧꯕꯤꯗꯣ ꯀꯔꯤꯝꯇꯒꯧ ꯌꯦꯡꯗꯕꯤ ꯈꯣꯠꯇꯕꯤ ꯑꯗꯨꯃꯥꯏꯅ ꯌꯥꯝ ꯇꯧꯅꯕ ꯌꯥꯎꯋꯦꯕ ꯍꯟꯗꯛꯇꯨꯁꯨꯥꯟ ꯏꯃꯥꯟꯅꯕꯤ ꯑꯃ ꯍꯥꯏ ꯇꯔꯦ ꯃꯣꯏꯅ ꯀꯔꯤ ꯆꯥꯛ ꯆꯥꯛ ꯌꯥꯔꯤꯉꯩ ꯆꯥꯛ ꯌꯥꯝ ꯀꯟꯅ ꯆꯥꯁꯤꯟꯒꯅꯣꯅ ꯃꯥ ꯃꯥꯏ ꯋꯥꯈꯜꯗꯗꯤ ꯆꯥꯛꯁꯦ ꯑꯗꯨꯝ ꯍꯦꯜꯂꯕꯖꯥꯠꯅꯦ ꯁꯌꯥꯁꯤꯠꯇꯣ ꯑ ꯁꯣꯝ ꯊꯥꯡ ꯂꯩꯕꯥ ꯑꯗꯨꯅ ꯃꯥꯁꯨ ꯍꯟꯗꯛꯇꯣ ꯃꯥ ꯋꯦꯠꯄꯨꯗꯤ ꯐꯅꯌꯥꯝꯕꯨꯗꯤ ꯇꯥꯒꯦ ꯑꯗꯨ ꯑꯣꯏꯇꯥꯔꯁꯨ ꯍꯛꯆꯥꯡꯗ ꯌꯥꯝ ꯁꯣꯛꯑꯝꯃꯦꯕ ꯃꯥꯗꯣ ꯃꯄꯥꯥ ꯂꯣꯁ ꯔꯤꯖꯜ ꯇꯥꯔꯒꯁꯨ ꯑꯗꯨꯒꯨꯝꯕꯒꯤ ꯄ꯭ꯔꯣꯕ꯭ꯂꯦꯝ ꯃꯌꯥꯝ ꯂꯩꯈꯤꯕꯅꯤꯅ ꯍꯥꯏꯇꯥꯔꯦ ꯑꯩꯅ ꯁꯨꯝ ꯋꯥꯔꯤꯗꯣ ꯁꯨꯝ ꯆꯥꯟꯅꯕꯗꯨꯗ ꯋꯦ ꯍꯧꯖꯤꯛꯀꯤ ꯅꯨꯄꯤ ꯑꯩꯅ ꯍꯥꯏꯔꯝꯃꯤꯕ ꯅꯨꯄꯤꯗꯣ ꯃꯥꯁꯨ ꯋꯦꯠ ꯂꯣꯁꯁꯦ ꯄꯥꯝꯕ ꯍꯥꯏꯇꯥꯔꯦ ꯋꯦꯠ ꯂꯣꯁ ꯄꯥꯝꯕꯗꯤ ꯑꯗꯨꯃꯥꯏꯅ ꯐ꯭ꯔꯨꯏꯠꯁ ꯉꯥꯛꯇ ꯁꯨꯝ ꯆꯥꯔꯒ ꯂꯩꯈꯤꯕꯅꯦꯕ ꯃꯥꯏ ꯑꯣꯄꯤꯅꯤꯌꯟ ꯑꯗꯨꯅꯤꯗ ꯑꯩꯟ ꯁꯨꯝ ꯅꯉꯣꯟꯗ ꯍꯥꯏꯅꯤꯡꯉꯤꯁꯤꯅ ꯑꯗꯨꯁꯨ ꯐꯠꯇꯦꯅ ꯍꯥꯏꯅꯤꯡꯕ ꯑꯗꯣ ꯐꯔꯦ ꯀꯣꯏꯟꯇ ꯂꯥꯛꯑꯒꯦ ꯌꯥꯔꯤꯉꯩ ꯏꯁꯥꯅ ꯁꯨꯝ ꯑꯦꯛꯁꯔꯁꯥꯏꯁꯀꯨꯝꯕ ꯈꯔ ꯁꯨꯝ ꯇꯧꯕꯤꯕ ꯍꯥꯏ ꯇꯔꯦꯀꯣ ꯑꯗꯒꯤ ꯆꯥꯕ ꯊꯛꯄꯁꯦꯣꯏ ꯊꯥꯎꯒꯤ ꯁꯔꯨꯛꯁꯦ ꯁꯤꯁꯨ ꯈꯪꯀꯛ ꯍꯦꯛ ꯀꯛꯄꯗꯤ ꯇꯧꯕꯤꯒꯅꯨ ꯑꯩꯅ ꯁꯨꯝ ꯈꯪꯖꯕꯗꯨꯒꯤ ꯃꯇꯨꯡ ꯏ ꯃꯇꯨꯡꯏꯟꯅꯀꯣ ꯁꯤꯁꯦ ꯊꯥꯎꯒꯤ ꯁꯔꯨꯛꯁꯦ ꯈꯔ ꯑꯗꯨꯝ ꯀꯛꯄꯤꯕ ꯍꯥꯟꯅ ꯆꯥꯔꯝꯕ ꯆꯥꯡꯗꯗꯤ ꯑꯗꯒꯤ ꯃꯤꯠꯀꯤ ꯁꯔꯨꯛꯁꯤꯁꯨ ꯍꯥꯏꯇꯥꯔꯦ ꯃꯤꯠ ꯆꯦ ꯊꯥꯎꯗ ꯊꯣꯉꯥ ꯆꯥꯕꯩ ꯃꯍꯨꯇꯥ ꯍꯥꯏꯇꯥꯔꯦ ꯍꯥꯏꯗꯤ ꯁꯨꯝ ꯀꯩ ꯍꯥꯏꯅꯤ ꯁꯨꯞ ꯑꯣꯏ ꯀꯩ ꯑꯣꯏ ꯑꯗꯨꯝꯕꯒꯤ ꯐꯣꯔꯃꯦꯠ ꯇ ꯍꯥꯏꯇꯥꯔꯦ ꯑꯗꯨꯃꯥꯏꯅ ꯑꯣꯟꯊꯣꯛꯑꯒ ꯀꯥꯡꯁꯣꯏ ꯏꯁꯝ ꯁꯝꯅ ꯆꯤꯄ ꯀꯟꯅꯥ ꯍꯥꯏꯁꯦꯕ ꯆꯤꯛꯀꯟ ꯌꯥꯝ ꯆꯥꯅꯤꯡ ꯇꯥꯔꯒꯁꯨ ꯕꯣꯏꯂꯔꯒꯤ ꯁꯔꯨꯛꯁꯦ ꯆꯥꯕꯤꯗꯕ ꯍꯥꯏꯇꯥꯔꯦ ꯕꯣꯏꯂꯔꯒꯤ ꯃꯍꯨꯠꯇ ꯍꯣꯏ ꯇꯥꯡꯕꯨꯗꯤ ꯇꯥꯡꯉꯦ ꯇꯥꯡꯖꯥ ꯇꯥꯔꯒꯁꯨ ꯑꯥ ꯂꯩꯗꯅ ꯃꯩꯇꯩꯌꯦꯟ ꯀꯥꯎꯅꯩꯌꯦꯟ ꯁꯤꯒꯨꯝꯕ ꯂꯣꯏꯅ ꯃꯍꯨꯠ ꯁꯤꯜꯂꯒ ꯍꯥꯏꯇꯥꯔꯦ ꯀꯥꯡꯁꯣꯏꯒꯤ ꯃꯑꯣꯡꯗ ꯁꯨꯝ ꯊꯣꯡꯕ ꯌꯥꯏꯗꯅꯀꯣ
ꯎꯝ
ꯑꯗꯨꯝꯕꯩ ꯐꯣꯔꯃꯦꯠꯇꯨ ꯁꯨꯝ ꯆꯥꯕ ꯑꯗꯒꯤ ꯌꯥꯔꯤꯉꯩ ꯃꯅꯥ ꯃꯁꯤꯡꯁꯦ ꯑꯗꯨꯝ ꯑꯆꯝꯕ ꯑꯆꯝꯕ ꯑꯗꯨꯝ ꯆꯥꯕꯤꯌꯨ ꯑꯗꯒꯤ ꯆꯥꯛꯁꯤꯁꯨ ꯌꯥꯝꯅ ꯀꯥ ꯍꯦꯟꯅ ꯑꯣꯚꯔꯋꯦꯠ ꯑꯣꯏꯇꯥꯥꯔꯒꯗꯤ ꯑꯩꯒꯤ ꯑꯣꯏꯕ ꯅꯣꯂꯦꯖꯇꯗꯤ ꯑ ꯁꯤꯌꯥꯁꯤꯠꯁꯦ ꯑꯌꯨꯛꯁꯤꯅ ꯑꯌꯨꯛꯁꯤꯅ ꯆꯥꯛ ꯁꯤ ꯆꯥꯕꯗꯩꯩ ꯆꯥꯛ ꯆꯥꯕꯩ ꯆꯥꯡꯁꯦ ꯈꯔ ꯍꯟꯊꯔꯒ ꯍꯥꯏꯇꯥꯔꯦ ꯆꯤꯌꯥꯁꯤꯠ ꯑꯣꯏꯅꯥ ꯃꯣꯔꯅꯤꯡꯖꯤꯗꯥ ꯁꯦꯝꯕꯤꯔꯒ ꯍꯥꯏꯇꯥꯥꯔꯦ ꯁꯤꯌꯥꯁꯤꯠ ꯇꯤꯡꯉꯝꯕ ꯂꯣꯏꯔꯒ ꯊꯛꯄꯤꯕ ꯑꯗꯨ ꯑꯣꯏꯇꯥꯔꯒꯗꯤ ꯀꯔꯝ ꯇꯧꯔꯤꯅꯣ ꯐꯒꯗ꯭ꯔꯅ ꯈꯜꯂꯦꯕ ꯑꯗꯩ ꯑꯦꯛꯁꯔꯁꯥꯏꯁ ꯌꯥꯔꯤꯉꯩ ꯍꯨꯃꯥꯡ ꯇꯥꯍꯟꯕꯤꯌꯣ ꯍꯨꯃꯥꯟ ꯂꯧꯊꯣꯛꯄꯤꯕ ꯑꯗꯣ ꯋꯥꯔꯦꯅ ꯑꯃꯨꯛ ꯑꯁ ꯆꯥꯛ ꯃꯌꯥꯝ ꯆꯥꯁꯤꯜꯂꯨꯔꯗꯤ ꯀꯥꯟꯅꯗ꯭ꯔꯦꯀꯣ ꯍꯟꯗ ꯑꯩꯒꯤ ꯐ꯭ꯔꯦꯟ ꯁꯥꯔꯀꯜꯗꯨꯁꯨ ꯈꯔ ꯇꯧꯕ ꯌꯥꯎꯋꯦꯕ ꯋꯦꯠ ꯂꯣꯁ ꯑꯣꯏꯅꯤꯡꯉꯦ ꯍꯥꯏꯕꯩ ꯑꯗꯨꯗ ꯖꯨꯝꯕꯥ ꯆꯣꯡꯕ ꯌꯥꯕ ꯆꯣꯡꯉꯨꯔꯒ ꯋꯥꯔꯨꯔꯕꯅꯤꯅ ꯑꯃꯨꯛ ꯍꯟꯖꯤꯜꯂꯒꯥ ꯑꯃꯨꯛ ꯇꯞꯇꯥꯏ ꯆꯁꯤꯜꯂꯒ ꯍꯥꯏꯇꯥꯔꯦ ꯀꯩꯝꯇ ꯏꯝꯄ꯭ꯔꯨꯃꯦꯟ ꯀꯩꯝꯇ ꯎꯗꯕ ꯑꯗꯨꯝꯕ ꯀꯥꯡ ꯃꯣꯏꯁꯨ ꯍꯟꯗꯛ ꯌꯥꯝꯅ ꯑꯩ ꯊꯦꯡꯅꯩꯑꯕ ꯑꯗꯣ ꯏꯇꯥꯎꯕꯤ ꯑꯗꯨꯃꯥꯏꯅ ꯑꯗꯨꯒꯤ ꯁꯤꯟꯗꯨꯗꯤ ꯇꯥꯍꯟꯗꯅꯤꯡꯉꯥꯏ ꯍꯥꯏꯇꯥꯔꯦ ꯐꯖꯅꯥ ꯑꯗꯣ ꯍꯧꯖꯤꯛꯀꯤ ꯑꯩꯒꯤ ꯀꯩꯅꯣꯗꯣ ꯐ꯭ꯔꯦꯟꯗꯣ ꯑꯗꯨꯝ ꯃꯥꯒꯤ ꯏꯟꯁꯇꯥꯒ꯭ꯔꯥꯝ ꯄꯦꯖꯇꯨ ꯂꯩꯕꯅꯦ ꯀꯩꯅꯣꯅ ꯍꯥꯏꯗꯤ ꯄꯨꯁꯄꯥꯔꯥꯅꯤ ꯗꯥꯗꯤ ꯁꯦꯟꯅꯅꯥ ꯍꯥꯏꯐꯦꯠ ꯂꯩꯏꯔꯤ ꯒꯨꯝꯗꯤ ꯇꯧꯕꯅꯦꯕ ꯑꯗꯨꯗ ꯐꯣꯂꯣ ꯇꯧꯔꯒ ꯀꯟꯇꯦꯛ ꯅꯝꯕꯔꯗꯗꯤ ꯑꯩ ꯍꯟꯗꯛ ꯐꯣꯟ ꯅꯝꯕꯔ ꯁꯤꯟꯕꯗꯒꯤ ꯍꯥꯏꯇꯥꯔꯦ ꯃꯥꯡꯈ꯭ꯔꯦꯕ ꯌꯥꯝ ꯐꯕꯅꯦ ꯃꯥꯗꯣ ꯃꯤ ꯃꯌꯥꯝ ꯑꯃꯅ ꯑꯗꯨꯝ ꯆꯪꯕꯗꯨꯗ ꯎꯔꯅꯤ ꯃꯥꯒꯤ ꯁꯣꯁꯦꯜ ꯃꯦꯗꯤꯌꯥ ꯑꯦꯀꯥꯎꯟꯗꯣ ꯑꯗꯨ ꯆꯪꯉ ꯌꯦꯡꯉꯣ ꯑꯗꯨꯗ ꯑꯗꯨꯝ ꯏꯝꯄ꯭ꯔꯨꯚꯃꯦꯟ ꯃꯌꯥꯝ ꯂꯩꯕꯒꯤ ꯑꯩꯗꯤ ꯃꯥ ꯁꯦ ꯈꯪꯗꯦ ꯑꯩꯒꯤ ꯑꯣꯏꯅꯗꯤ ꯌꯥꯝ ꯐꯩꯌꯦ ꯑꯩꯒꯤ ꯑꯩꯒꯤ ꯖꯔꯅꯤꯁꯤꯗꯩꯗꯤ ꯍꯥꯏꯇꯥꯔꯦ ꯍꯥꯏꯗꯤ ꯁꯨꯝ ꯏꯃꯥꯟꯅꯕ ꯏꯃꯥꯟꯅꯕꯤ ꯑꯣꯏꯕꯒꯤ ꯊꯥꯒꯠꯄ ꯈꯛꯇ ꯅꯠꯇꯕꯤꯗ ꯍꯥꯏ ꯇꯔꯦ ꯌꯥꯝ ꯐꯕ ꯃꯤꯅꯦꯕ ꯃꯥꯁꯦ ꯃꯥꯅ ꯄꯤꯔꯛꯄ ꯑꯦꯗꯚꯥꯏꯁ ꯉꯁꯤꯕꯨꯛꯇꯅꯦ ꯇꯤꯔꯔꯦꯁ ꯥꯄꯣꯁꯇ ꯇꯥꯔꯃꯦ ꯍꯥꯏꯁꯦ ꯃꯌꯥꯝ ꯃꯌꯥꯝꯒꯤ ꯐꯤꯠꯕꯦꯛ ꯇꯩ ꯍꯥꯏ ꯇꯥꯔꯦ ꯅꯦꯒꯦꯇꯤꯕ ꯔꯦꯁꯄꯣꯟꯁꯦ ꯄꯥꯛꯅ ꯐꯪꯗꯦꯕ ꯄꯣꯁꯖꯤꯇꯤꯕ ꯉꯥꯛ ꯇꯥ ꯐꯪꯉꯦꯕ ꯑꯌꯥꯝꯕꯅ ꯑꯗꯨꯅ ꯑꯩ ꯅꯪ ꯃꯥ ꯉꯥꯛꯇꯪꯗꯤ ꯋꯥꯔꯤ ꯁꯥꯟꯅꯍꯟꯅꯤꯡꯉꯦ ꯑꯩꯖꯨ ꯅꯝꯕꯔꯗꯣ ꯂꯩꯔꯝꯕꯅꯦ ꯐꯣꯟꯗꯣ ꯑꯃ ꯁꯤꯟꯕꯗꯒꯤ ꯅꯝꯕꯔꯗꯣ ꯃꯥꯡꯈꯔꯕꯥ ꯍꯟꯗꯛꯁꯦ
ꯑꯗꯣ ꯑꯥ ꯅꯣꯏꯗꯒ ꯂꯥꯛꯇ꯭ꯔꯣ ꯃꯥꯁꯦ
ꯑꯁ ꯑꯩꯗꯣ ꯍꯧꯖꯤꯛꯇꯤ ꯌꯨꯝꯗ ꯂꯩꯇ꯭ꯔꯦ ꯑꯩꯗꯣ ꯃꯄꯥꯟꯗ ꯂꯩꯕꯅꯤꯅ ꯄꯥꯛꯅꯁꯨ ꯎꯅꯈꯤꯗ꯭ꯔꯦ ꯑꯗꯣ ꯍꯟꯗꯛ ꯊꯣꯛꯂꯛꯄꯗꯗꯤ ꯎꯅꯖꯦꯅꯕꯨꯗꯤ ꯍꯥꯏꯅꯕꯅꯦ
ꯑꯗꯨ ꯅꯪ ꯊꯣꯛꯂꯛꯄ ꯉꯥꯏꯔꯒ ꯑꯣꯏꯅ ꯇꯥꯟꯅꯔꯁꯤꯔ ꯈꯪꯗꯦ ꯑꯩꯗꯣ ꯏꯊꯟꯇꯥ ꯆꯠꯄ ꯇꯜꯂꯦ ꯍꯥꯏꯕ
ꯑꯁ ꯁꯣꯁꯦꯜ ꯃꯦꯗꯤꯌꯥ ꯑꯦꯀꯥꯎꯟꯗꯒꯤ ꯑꯗꯨꯝ ꯍꯥꯟꯅ ꯄꯥꯎ ꯐꯥꯎꯅꯔꯣ ꯐꯥꯎꯅꯔꯒ ꯑꯗꯨꯃꯥꯏꯅ ꯇꯧꯑꯣ ꯀꯥꯏꯗꯩꯅ ꯑꯩ ꯊꯣꯛꯔꯛꯄꯥ ꯉꯥꯢꯂꯩ ꯅꯪ
ꯑꯩ ꯌꯥꯝ ꯇꯜ ꯂꯦꯃꯦ ꯑꯩ ꯅꯪꯒꯤ ꯊ꯭ꯔꯨꯗꯒꯤ ꯅꯪꯗꯣ ꯅꯪ ꯅꯪꯒꯤ ꯊ꯭ꯔꯨꯗꯒꯤꯩ ꯆꯠꯄꯅ ꯍꯦꯟꯅ ꯄꯥꯝꯃꯦꯕ ꯑꯩ ꯑꯩ ꯅꯪ ꯈꯪꯉꯤꯗꯨꯅꯦ ꯑꯩ ꯃꯤ ꯁꯤꯡꯗ ꯋꯥꯔꯤ ꯁꯥꯟꯅꯕꯁꯦ ꯀꯌꯥ ꯈꯪꯅꯗ꯭ꯔꯗꯤ ꯋꯥꯔꯤꯁꯦ ꯄꯥꯛꯅꯅ ꯍꯦꯛꯇ ꯍꯦꯛꯇ ꯉꯥꯡꯊꯣꯔꯛꯎ ꯌꯥꯗꯦꯕ
ꯍꯣꯏ ꯕꯥ ꯑꯗꯨꯕꯨꯗꯤ ꯆꯨꯝꯃꯦꯕ ꯇꯧꯕꯇꯕꯨ ꯅꯪ ꯅꯁꯥꯒꯤꯅꯦ ꯃꯇꯝ ꯉꯥꯏꯕ ꯍꯥꯏꯁꯦ ꯅꯪ ꯁꯨꯝꯃꯣ ꯁꯥꯔ ꯂꯩꯒ ꯍꯥꯏꯔꯕ ꯖꯄꯥꯅꯤꯁꯀꯤ ꯁꯨꯃꯣꯗꯣ
ꯈꯪꯗꯦ ꯇꯧꯔꯤꯁꯦ ꯑꯗꯨ ꯁꯥꯗꯣꯏꯔꯕ ꯑꯗꯨ ꯑꯩꯁꯨ
ꯑꯗꯣ ꯑꯩꯕꯨ ꯍꯥꯏꯖꯧ ꯍꯥꯏꯇꯥꯥꯔꯒꯗꯤ ꯅꯪ ꯃꯇꯝ ꯃꯥꯡꯍꯟꯗꯕꯤꯗꯀꯣ ꯃꯣꯏꯒ ꯍꯥꯏꯐꯦꯠꯇꯪ ꯑꯩꯁꯨ ꯑꯩꯅꯁꯨ ꯍꯥꯏꯐꯦꯠꯇꯪ ꯍꯥꯟꯅꯀꯣ ꯄꯥꯎ ꯐꯥꯎꯅꯈꯤꯕ ꯐꯥꯎꯅꯔ ꯑꯩ ꯁꯨꯃꯥꯏꯅ ꯑꯩꯒꯤ ꯁꯨꯃꯥꯏꯅ ꯐ꯭ꯔꯦꯟ ꯑꯃ ꯂꯩ ꯃꯥꯁꯦ ꯁꯨꯃꯥꯏ ꯁꯨꯃꯥꯏꯅ ꯇꯧꯋꯤ ꯅꯪꯒꯤ ꯄ꯭ꯔꯣꯕ꯭ꯂꯦꯝꯁꯦ ꯑꯩꯉꯣꯟꯗ ꯐꯖꯅ ꯋꯥꯔꯤ ꯁꯥꯦꯕꯀꯣ ꯑꯗꯨ ꯁꯥꯔꯒ ꯅꯪ ꯅꯪꯅ ꯑꯝꯛꯇꯪ ꯄꯥꯎ ꯐꯥꯎꯋ
ꯍꯣꯏ ꯅꯪꯅ ꯍꯥꯟꯅ ꯁꯥꯔꯣ ꯑꯗꯨ ꯃꯇꯨꯡꯗ ꯑꯩ ꯁꯥꯒꯦꯕ ꯁꯥꯕꯕꯨꯗꯤ
ꯑꯗꯨ ꯃꯤꯗꯤꯅꯦ ꯌꯥꯝ ꯐꯕꯅꯦ ꯍꯥꯏꯗꯤ ꯐꯖꯅ ꯑꯇꯩꯒ ꯃꯥꯟꯅꯗꯕꯅꯦꯕ ꯍꯥꯏꯗꯤ ꯃꯁꯥꯗꯁꯨ ꯏꯒꯣꯁꯨ ꯀꯔꯤꯝ ꯂꯩꯖꯗꯕꯅꯦ ꯀꯩ ꯑꯩꯅ ꯍꯥꯏꯁꯤꯅꯦ ꯃꯤꯁ ꯍꯦꯛ ꯎꯕꯗꯅꯦ ꯑ ꯅꯪꯅ ꯈꯜꯂꯝꯃꯤꯗꯨꯒꯅꯦ ꯃꯥ ꯇꯧꯈꯗ ꯌꯥꯝ ꯈꯦꯠꯅꯕꯅꯦꯕ ꯃꯤꯁꯦ
ꯑꯣ ꯑꯩꯅ ꯈꯜꯂꯝꯃꯤꯁꯤꯒ ꯃꯥꯅ ꯇꯧꯊꯣꯔꯛꯏꯁꯦꯒ ꯈꯦꯠꯅꯩꯌꯦꯕ
ꯑꯣ
ꯀꯔꯤ ꯍꯥꯏꯅꯤꯡꯉꯤꯅꯣ ꯑꯗꯨꯅ ꯐꯩ ꯌꯥꯔꯣ ꯐꯠꯇ ꯌꯥꯔꯣ
ꯐꯩ ꯐꯠꯇꯦ ꯍꯥꯏꯕꯗꯤ ꯅꯠꯇꯦꯗ ꯍꯥꯏꯗꯤ ꯁꯨꯝ ꯃꯥꯒꯤ ꯁꯣꯁꯦꯜ ꯃꯦꯗꯤꯌꯥ ꯑꯦꯀꯥꯎꯟꯗ ꯃꯥꯅ ꯋꯥꯡꯉꯕꯒꯤ ꯃꯑꯣꯡ ꯃꯇꯧ ꯍꯥꯏꯗꯤ ꯍꯧꯖꯤꯛꯀꯥꯟꯗꯤ ꯗꯣꯛꯇꯔꯁꯦ ꯑꯣꯔ ꯀꯩꯅꯣꯝꯝꯕ ꯑꯣꯏꯇꯥꯔꯒꯗꯤ ꯈꯤꯇꯪ ꯐꯥꯎꯒꯠꯂꯛ ꯇꯥꯔꯦ ꯃꯤꯁꯦ ꯏꯒꯣ ꯋꯥꯡꯕ ꯈꯣꯠꯄ ꯁꯨꯝ ꯂꯩꯗꯅꯀꯣ ꯑꯗꯨꯃꯥꯏꯅ ꯁꯨꯝ ꯅꯪꯅꯁꯨ ꯁꯨꯝ ꯎꯕ ꯃꯥꯟꯕ ꯍꯥꯏꯇꯥꯥꯔꯦ ꯋꯥꯔꯤ ꯁꯥꯟꯅꯕ ꯇꯜꯂꯤ ꯈꯣꯠꯂꯦꯒ ꯁꯨꯝ ꯍꯥꯏꯔꯛꯄꯗꯨꯗ ꯏꯀꯥꯏꯁꯤ ꯈꯣꯠꯂꯤꯦꯒ ꯍꯥꯏꯕꯗꯨꯗ ꯑꯗꯣ ꯃꯥꯗꯤ ꯑꯗꯨꯒꯨꯝꯕ ꯀꯥꯏꯝꯇ ꯌꯥꯎ ꯣꯕ ꯗꯒꯤꯅꯤꯗ
ꯑꯣ ꯑꯗꯣ ꯍꯣꯏ ꯌꯦꯡꯉꯒꯦ ꯌꯦꯡꯉꯒꯦ ꯑꯗꯣ ꯑꯁ ꯈꯪꯗꯦꯅꯦ ꯑꯩꯒꯤ ꯆꯥꯔꯤꯕ ꯆꯤꯟꯖꯥꯛꯁꯤꯅ ꯃꯔ ꯑꯣꯏ ꯑꯃ ꯃꯤꯒꯤ ꯆꯥꯅꯤꯡꯉꯤꯗꯣ ꯅꯨꯡꯗꯥꯡ ꯋꯥꯏꯔꯝꯁꯤꯗꯅ ꯑꯌꯨꯛꯁꯤꯗꯅ ꯇꯟ ꯇꯟꯒ ꯎꯠꯀꯤ ꯐꯖꯅ ꯇꯧꯕꯁꯦ ꯇꯟꯒꯁꯦ ꯃꯔꯤ ꯃꯉꯥꯗꯤ ꯊꯣꯏꯗ꯭ꯔꯕꯅꯤ ꯑꯩ ꯁꯔꯤꯁꯦ ꯑꯗꯒꯤ ꯅꯨꯡꯗꯥꯡ ꯋꯥꯏꯔꯝ ꯅꯨꯡ ꯍꯥꯏꯗꯤ ꯎꯅꯨꯡꯁꯥꯒ ꯈꯔ ꯁꯥꯕꯒꯤ ꯄꯨꯡ ꯑꯅꯤ ꯑꯍꯨꯝ ꯃꯔꯤ ꯁꯨꯅ ꯅꯨꯡꯁꯥ ꯑꯗꯨꯝ ꯌꯥꯛꯀꯩ ꯁꯥꯏꯗꯅ ꯁꯨꯡ ꯀ ꯃꯤꯃꯤꯁꯤ ꯁꯤꯡꯖꯨꯒꯨꯝꯕ ꯆꯥꯅꯤꯡꯉꯛꯄ
ꯎꯝ
ꯑꯗꯒꯤ ꯆꯤꯡꯁꯤꯅꯅꯦ ꯋꯥꯔꯛ ꯧꯕ ꯉꯝꯗꯅꯅꯦ ꯆꯥꯅꯤꯡꯕ ꯃꯌꯥꯝꯁꯦ ꯑꯗꯒꯤꯅꯦ ꯑꯁ ꯌꯦꯟ ꯊꯣꯡꯕꯒꯗꯤ ꯆꯥꯅꯤꯡꯕ ꯌꯦꯟ ꯊꯣꯡꯕꯁ ꯉꯁꯤ ꯁꯤ ꯆꯥꯅ ꯈꯜꯂꯁꯦ ꯍꯌꯦꯡ ꯅꯣꯡꯉꯥꯜꯗꯁꯨ ꯑꯗꯨꯝ ꯆꯥꯅꯤꯡꯕ ꯑꯩꯁꯦ
ꯑꯁꯗꯗꯔ ꯀꯥꯏ ꯍꯦ
ꯑꯗꯨꯠ ꯗꯅꯦ ꯑꯩꯖ ꯆꯦ ꯑꯗꯩꯩ ꯆꯤꯟ ꯁꯤꯖꯨꯅꯦ ꯏꯊꯟꯇ ꯋꯥꯔꯛꯄꯖꯦ ꯉꯝꯖꯗ꯭ꯔꯕ ꯍꯥꯏꯇꯥꯔꯦ ꯃꯔꯝꯗꯤ ꯑꯈꯣꯏꯖ ꯁꯤ ꯎꯝ ꯈꯔ ꯃꯅꯨꯡ ꯆꯪꯖꯟꯕ ꯖꯒꯥꯗ ꯂꯩꯗꯤ ꯑꯝ ꯐꯗꯧꯕ ꯇꯣꯏꯅ ꯐꯪꯕ ꯍꯦꯛ ꯖꯒꯥꯠ ꯇ ꯂꯩꯁꯜꯂꯨꯔꯕꯅꯤꯅꯅꯦ
ꯎꯝ
ꯄꯩꯁꯥꯒꯤ ꯋꯥ ꯇꯥꯔꯦ ꯍꯦꯛꯇ ꯆꯤꯟꯖꯤꯖꯨ ꯋꯥꯔꯛꯄ ꯉꯝꯗ꯭ꯔꯦ
ꯍꯣꯏꯅꯦ
ꯑꯗꯨꯒꯅꯦ ꯐꯣꯟꯖꯤꯅꯅꯦ ꯃꯩ ꯍꯦꯜꯂꯦ ꯆꯥꯅꯤꯡꯍꯟꯕꯗꯤ ꯐꯣꯟꯖꯤꯗ ꯑꯩꯅ ꯆꯥꯅꯤꯡꯕꯗꯣ ꯋꯥꯈꯟꯗ ꯁꯨꯝ ꯐꯥꯎꯂꯩꯔꯅꯤꯅ ꯀꯅꯥꯏ ꯒꯤ ꯃꯨꯛꯕꯥꯥꯡ ꯑꯔꯣꯏꯕꯤꯅꯤ ꯊꯣꯛꯂꯏꯖꯦ ꯑꯗꯨꯗꯕꯨ ꯀꯅꯥꯅ ꯈꯥꯡꯉ ꯂꯩ ꯉꯝꯗꯣꯏꯅꯣꯕ ꯑꯗꯒꯤꯖꯤꯖꯨ ꯆꯥꯅꯤꯡꯉꯦ ꯑꯗꯩ ꯆꯥꯔꯦ ꯑꯗꯩ ꯐꯖꯔꯦ ꯑꯩꯗꯤ
ꯍꯣꯏ ꯑꯗꯣ ꯑꯗꯨ ꯃꯌꯥꯝꯗꯨꯗꯒꯤ
ꯈꯤꯇꯪ ꯇ ꯑꯣꯏꯖꯨ ꯑꯩꯒꯤ ꯑꯣꯏꯕ ꯁꯖꯦꯁꯟ ꯍꯥꯏꯇꯥꯔꯒꯗꯤꯀꯣ ꯅꯪꯅ ꯌꯦꯅꯤꯒꯤꯕ ꯅꯪꯅ ꯄꯥꯝꯃꯤꯕ ꯃꯌꯥꯝꯗꯣ ꯑꯗꯨꯗꯩ ꯈꯤꯇꯪ ꯑꯦꯕꯣꯏꯠ ꯇꯧꯕꯝ ꯆꯪꯉꯦꯕ ꯏꯁꯝ ꯁꯝꯅ ꯏꯟꯁꯇꯥꯒ꯭ꯔꯥꯝ ꯑꯣꯔ ꯌꯨꯇꯨꯞꯇ ꯍꯥꯏꯔꯖꯦꯕ ꯌꯨꯇꯨꯞꯇ ꯅꯪꯅ ꯃꯨꯛꯕꯥꯡ ꯆꯦꯅꯦꯜꯒꯨꯝꯕ ꯑꯗꯒꯤ ꯁꯨꯝ ꯆꯥꯕ ꯊꯛ ꯄ ꯑꯗꯨꯒꯨꯝꯕꯒꯤꯀꯣ ꯍꯥꯏꯇꯥꯔꯦ ꯆꯦꯅꯦꯟ ꯁꯞꯁꯀ꯭ꯔꯥꯏꯞ ꯇꯧꯔꯝꯕ ꯑꯣꯏꯇꯥꯥꯔꯗꯤ ꯃꯣꯏꯗꯣ ꯑꯥ ꯅꯣꯠ ꯏꯟꯇꯔꯦꯁꯇꯅꯤ ꯈꯪꯗꯦ ꯑꯟꯁꯞꯁꯀ꯭ꯔꯥꯏꯞꯅꯤ ꯈꯪꯗꯦ ꯑꯗꯨꯃꯥꯏꯅ ꯈꯔ ꯇꯧꯕꯤꯕ ꯍꯥꯏꯇꯥꯔꯦꯀꯣ ꯑꯗꯨ ꯑꯣꯏꯇꯥꯔꯒꯗꯤ ꯍꯥꯏꯔꯤꯁ ꯁꯨꯝ ꯑꯥꯗꯤ ꯍꯧꯖꯤꯛꯀꯥꯟꯗꯤ ꯑꯦ ꯑꯥꯏꯅꯤꯅꯀꯣ ꯃꯦꯇꯥ ꯁꯤ ꯁꯦꯔꯤꯁꯅꯦꯕ ꯂꯥꯛꯇꯣꯏꯖꯦ ꯑꯗꯨꯝ ꯅꯪꯅ ꯌꯦꯡꯒꯤꯕ ꯄꯣꯠꯁꯦ ꯑꯗꯨꯝ ꯃꯊꯪ ꯃꯊꯪ ꯑꯗꯨꯝ ꯁꯤꯀ꯭ꯋꯦꯟꯁ ꯅꯥꯢꯅ ꯑꯗꯨꯝ ꯊꯥꯔꯛꯇꯣꯏꯅꯦꯕ ꯑꯗꯨꯅ ꯅꯉꯣꯟꯗ ꯌꯥꯝꯅ ꯀꯅꯣ ꯇꯧꯒꯅꯦꯅ ꯈꯜꯂꯦ ꯑꯗꯨꯅ ꯈ꯭ꯋꯥꯏꯗꯒꯤ ꯕꯦꯁꯇꯤ ꯑꯗꯨ ꯒꯩꯗꯣ ꯍꯥꯟꯅ ꯕ꯭ꯂꯣꯛ ꯊꯝꯕꯅꯤ ꯈꯪꯗꯦ ꯑꯟꯁꯞꯁꯀ꯭ꯔꯥꯏꯞ ꯇꯧꯕꯅꯤ ꯈꯪꯗꯦ ꯑꯗꯨꯃꯥꯏꯅ ꯇꯧꯕꯤꯕ ꯍꯥꯏꯇꯥꯔꯦ ꯏꯟꯁꯇꯥꯒ꯭ꯔꯥꯝ ꯏꯟꯁꯇꯥꯒ꯭ꯔꯥꯝꯗ ꯑꯣꯏꯔꯒꯅ ꯅꯣꯠ ꯏꯟꯇꯔꯦꯁꯁꯤꯗ ꯑꯗꯨꯃꯥꯏꯅ ꯅꯝꯕꯤꯕ ꯑꯗꯣꯏꯇꯥꯔꯒꯗꯤ ꯄꯣꯁꯁꯤꯡꯗꯣ ꯑꯝꯇꯥ ꯎꯔꯑꯔꯣꯏꯕ ꯑꯩꯅ ꯂꯥꯏꯛ ꯇꯧꯕ ꯌꯥꯔꯤꯉꯩ ꯂꯥꯏꯛ ꯇꯧꯕꯤꯒ ꯅꯣ ꯂꯥꯏꯛ ꯇꯧꯔꯕ ꯑꯗꯣꯏꯇꯥꯥꯔꯗꯤ ꯃꯊꯪ ꯃꯊꯪ ꯁꯨꯝ ꯊꯣꯛꯂꯛꯀꯅꯦꯕ ꯑꯗꯨꯕꯨ ꯔꯤꯂꯤꯇꯦꯠ ꯑꯣꯏꯕꯒꯩ ꯑꯗꯣꯏꯇꯥꯔꯒꯗꯤ ꯑꯗꯨ ꯒꯩꯗꯣ ꯎꯗ꯭ꯔꯕ ꯅꯪꯅ ꯆꯥꯕꯒꯤ ꯆꯥꯡꯗꯨꯁꯨ ꯈꯔ ꯍꯜꯂꯛ ꯈꯔꯅ ꯈꯟꯕ
ꯑꯩ ꯆꯤꯟꯖꯥꯛꯀꯤ ꯃꯇꯥꯡꯖꯤꯗꯅꯦ ꯑꯩ ꯅꯪꯒ ꯇꯥꯟꯅꯒꯦꯅ ꯐꯣꯟꯁꯦ ꯈꯜꯂꯛꯏꯕꯁꯦ ꯀꯨꯏꯔꯕꯅꯤ ꯑꯗꯣ ꯍꯣꯏ ꯅꯪꯅ ꯍꯥꯏꯕꯖꯨ ꯃꯌꯥꯝ ꯍꯥꯏꯔꯦ ꯑꯗꯣ ꯑꯩ ꯆꯥꯕꯖꯦ ꯈꯔ ꯆꯦꯛꯁꯤꯟꯗꯕ ꯌꯥꯗ꯭ꯔꯦ ꯆꯦꯛ ꯑꯗꯣ ꯅꯪꯅ ꯍꯥꯏꯞ ꯕꯗꯨꯗꯅꯦ ꯑꯩꯁꯦ ꯑꯁ ꯀꯩꯅꯣ ꯇꯧꯕ ꯎꯝ ꯍꯩ ꯔꯥ ꯆꯥꯔ ꯁꯤꯗꯣꯛꯈ꯭ꯔꯦ ꯍꯥꯏꯕꯗꯨꯗ ꯑꯩꯖꯨ ꯃꯨꯛ ꯍꯩꯔꯥꯖꯦ ꯆꯥꯕꯖꯦ ꯑꯃꯨꯛ ꯇꯟꯖꯟꯂꯏꯕ ꯗꯨꯝ ꯅꯣꯏꯔꯖꯨ ꯅꯣꯏꯅ ꯆꯥꯛꯆꯥꯕꯅ ꯐꯥꯔꯗꯣꯏꯔꯥ ꯈꯟꯖꯜꯂꯛꯑꯕ ꯇꯧꯔꯤꯁꯦ
ꯅꯠꯇꯦ ꯑꯁ ꯈꯪꯗꯦꯗ ꯃꯗꯨ ꯅꯨꯄꯤꯗꯨꯗꯤ ꯈꯔ ꯀꯣꯛ ꯁꯥꯀꯦ ꯂꯩꯕ ꯃꯤ ꯑꯣꯏꯔꯝꯒꯅꯤ ꯀꯔꯥꯏꯗꯒꯤ ꯃꯥꯅꯕꯨ ꯗꯥꯏ ꯕꯦꯂꯦꯟꯁ ꯗꯥꯏꯔ ꯇꯣꯏꯅꯤꯕꯨ ꯍꯩ ꯉꯥꯛꯇ ꯕꯦꯂꯦꯟꯁꯗꯥꯏꯔ ꯇꯧꯕ ꯌꯥꯕ ꯅꯠꯇꯦ꯫ ꯐꯤꯒꯔ ꯁꯦꯝꯃꯤꯅꯦꯅꯕꯨ ꯃꯥ ꯈꯔ
ꯑꯗꯨꯅꯤꯅꯦ ꯑꯩꯁꯦ ꯅꯪꯉꯣꯟꯗ ꯇꯥꯅꯔꯛꯏꯁꯦ ꯑꯩꯁꯨ ꯅꯪꯒꯤ ꯋꯥꯗꯣ ꯇꯥꯔꯒ ꯍꯩꯔꯥ ꯆꯥꯕꯁꯤꯁꯨ ꯑꯃꯨꯛ ꯀꯤꯁꯤꯜꯂꯛꯑꯕ꯫ ꯑꯗꯣ ꯍꯣꯏꯅꯦ ꯈꯔ ꯌꯦꯡ ꯌꯦꯡꯉꯒ ꯆꯥ ꯇꯥꯔꯦꯗꯅꯀꯣ ꯀꯃꯥꯏꯅ ꯇꯧꯁꯤꯒꯦꯗ ꯇꯥꯟꯅꯔꯗꯤ ꯂꯣꯏ ꯊꯣꯛꯂꯛꯑꯅꯤꯁꯦ ꯇꯅꯥꯔ ꯐꯔꯥꯅꯤ